ꯑꯣ ꯇꯧꯗ꯭ꯔꯦ ꯑꯃꯗꯨ꯫
ꯎꯝ ꯎꯝ꯫
ꯑꯁ ꯕꯤꯔꯅꯤꯍꯦ꯫
ꯑꯗꯩ ꯑꯩꯁꯨ ꯐꯪꯗꯔꯦ꯫ ꯑꯁ ꯄꯥꯟ ꯊꯣꯛꯁꯤꯔꯥ ꯈꯜꯂꯦꯅꯦ ꯅꯪ ꯀꯣꯜ ꯂꯥꯛꯅꯤ ꯂꯝꯕꯅ ꯌꯥꯗ꯭ꯔꯦ꯫
ꯐ ꯂꯥꯎꯒꯦꯗꯕ
ꯃꯤꯒꯤ ꯂꯧ ꯆ ꯀꯔ ꯆꯀꯂꯂꯃꯤ ꯁꯥꯏꯗꯥꯪ ꯆꯥꯛꯂꯤ ꯆꯥꯛꯂꯤ ꯆꯂꯥꯎꯅꯤꯗꯨꯕ
ꯑ ꯀꯩꯅꯣꯗꯣ ꯇꯧꯗ꯭ꯔꯦꯗꯤ ꯔꯦꯖꯤꯁꯇꯔ ꯇꯧꯗꯕ꯭ꯔꯥ ꯑꯣ ꯏꯗꯤ ꯐ꯭ꯂꯞ ꯆꯈꯥꯏꯅ
ꯎꯝ ꯀꯞ ꯆ ꯀꯒ
ꯑ ꯅꯪ ꯀꯖꯟꯗꯗꯤ ꯇꯨꯃ ꯂꯩꯕ ꯀꯩꯗꯧꯕ꯭ꯔꯣ
ꯑ
ꯃ ꯀꯖꯟ ꯂꯣ
ꯃꯅ ꯇꯤ ꯐꯟ ꯇꯧꯂꯦ
ꯅꯨꯄꯤꯤ ꯂꯩꯕꯔꯅ ꯀꯣ
ꯑꯗꯨꯗ ꯑꯉꯥꯡ ꯆꯥꯕ ꯈꯣꯏꯕ ꯂꯩꯣꯏꯅꯤ
ꯂ ꯂꯤꯄꯤ ꯂꯩ ꯃꯤꯡꯉ ꯇꯅꯤꯒꯣ ꯕꯤꯆꯦꯒꯣ
ꯅꯪ ꯂꯥꯛ ꯁꯤꯡꯒꯜꯗ ꯗꯜꯗꯤ ꯑꯩꯈꯣꯏꯅ ꯅꯨꯄꯤ ꯐꯣꯟ ꯇꯧꯔꯦ ꯅꯪ ꯇꯥꯔ ꯂꯩꯅꯤꯡ ꯑꯗꯨꯒꯒ
ꯀꯔꯤ ꯇꯧꯕ ꯀꯔꯤ ꯇꯥꯏꯔꯅꯤꯗꯦ
ꯅꯪꯉꯅ ꯎꯇꯥꯗ ꯁꯥꯏꯗ ꯈꯥꯏ ꯂꯩꯔ ꯀꯩꯕꯨꯝꯒ
ꯐꯜ ꯦꯃꯤꯡ ꯀꯣꯃꯤꯌꯨꯇꯤ ꯁꯦꯝꯦꯝ ꯈꯅꯤꯗꯦ
ꯂꯤꯁꯃꯟꯒꯤ ꯁꯂꯔꯤꯁꯤꯦ ꯀꯃꯥꯏꯅ ꯇꯧꯁꯤꯔꯒꯣꯏ ꯍꯣꯏ ꯗꯦꯗꯤꯒꯐꯤꯁꯥ ꯋꯥꯏꯗꯤ ꯑꯣꯏꯅ ꯇꯧꯔ ꯂꯩꯔꯦ ꯃꯥ ꯄ꯭ꯔꯣꯕ꯭ꯂꯦꯝ ꯄ꯭ꯔꯣꯕ꯭ꯂꯦꯝ ꯂꯩ
ꯀꯔꯤ ꯇꯧꯕꯒꯣ
ꯄ꯭ꯔꯣꯕ꯭ꯂꯦꯝ ꯂꯩꯕꯒꯤ ꯃ ꯁꯞ ꯄꯦ ꯇꯧꯅꯤꯡꯉ ꯂꯩꯕꯕꯥꯏꯕꯤꯌꯣꯅ ꯍꯥꯏꯔ ꯂꯩꯕ
ꯃꯣꯏꯒꯤ ꯁꯦꯂꯔꯤ ꯄꯤꯕ ꯃꯇꯝꯗ ꯌꯥꯝ ꯊꯦꯡꯉꯦꯕ ꯐꯣꯛꯔꯣꯕ ꯗꯤ ꯑꯩ ꯇꯤꯟꯐꯝ ꯉꯥꯏꯝ ꯅꯃꯟꯗ꯭ꯔꯣ
ꯑꯗꯨ ꯍꯃꯥꯟꯗ꯭ꯔ ꯗꯤꯒꯜ ꯅꯅꯥꯇꯗ
ꯑꯦꯠꯂꯤꯁ ꯐꯤꯐꯇꯤꯟ ꯇꯦꯟ ꯐꯥꯎꯁꯨ ꯍꯦꯃꯟ ꯅꯣ ꯁꯤꯛꯁꯇꯤꯟ ꯐꯥꯎ ꯑꯣꯏꯌꯦ ꯌꯥ ꯌꯥꯝꯃ ꯀꯅꯨꯀꯨ ꯑꯗꯨ ꯃꯣꯏꯗ ꯑꯩꯠꯇꯤꯟ ꯐꯥꯎ ꯉꯥꯏ ꯑꯗꯨꯝ ꯍꯥꯏꯌꯦꯅꯦ ꯑꯗꯨ ꯁꯤꯅꯦꯗ ꯑꯃ ꯑꯃ
ꯌꯗꯨꯗꯤ ꯑꯁꯇꯔ ꯋꯥꯟꯦꯟ ꯍꯥꯁꯃꯥꯟ ꯊꯕꯛ ꯁꯨꯔ ꯑꯣꯏ ꯇꯂꯛ ꯀꯃꯤꯅ
ꯍꯅꯦꯟ ꯂꯣ ꯁꯤꯗ ꯑꯩꯈꯣꯏ ꯗꯦꯠ ꯇꯦꯟ ꯐꯥꯎ ꯉꯥꯏꯌ ꯉꯝꯗ ꯂꯩꯕ ꯀꯥꯟꯁꯤꯗ ꯗꯦꯠ ꯑꯩꯠꯇꯤꯟ ꯐꯥꯎ ꯀꯔꯗꯗꯤ ꯅꯨꯃꯤꯠ ꯑꯃ ꯐꯥꯎꯗꯤ ꯗꯤꯂꯦꯗꯣ ꯍꯥꯎ ꯋꯥꯏꯅꯉꯥꯏꯗꯨꯒ
ꯑ ꯑ ꯁꯣꯅꯤꯡꯉꯤꯗ ꯃꯇꯝ ꯃꯇꯝ ꯑꯃꯗ ꯐꯪꯗ꯭ꯔꯗꯤ ꯊꯕꯛꯇꯣ ꯇꯧꯅꯤꯡꯗꯕꯅꯤ ꯋꯥꯍꯦꯛꯒ
ꯑꯗꯨꯅꯤ
ꯃꯇꯝ ꯃꯇꯝ ꯆꯞ ꯆꯥꯅ ꯐꯪꯉ꯭ꯔꯗꯤ ꯑꯗꯨꯝ ꯅꯨꯡꯉꯥꯏꯕ ꯊꯕꯛ ꯃꯇꯧ ꯑꯗꯨ ꯑꯩꯅ ꯊꯕꯛ ꯁꯨꯕꯗꯨꯅ ꯕꯦꯁ ꯅꯤꯅꯟ
ꯀꯗꯦ
ꯑꯦꯕ꯭ꯔꯤ ꯑꯦꯟ ꯑꯣꯐ ꯗ ꯃꯟꯠ ꯗꯔꯛ ꯗ꯭ꯔꯛ ꯗꯔꯛ ꯐꯪꯅꯤꯟ ꯑꯗꯨ ꯗꯤꯜꯂꯤ ꯑꯃ ꯀꯩꯁꯨ ꯂꯩꯇꯦ
ꯎꯝ
ꯑꯦꯟ ꯑꯣꯐ ꯗ ꯃꯟꯗꯨ ꯁꯗꯠ ꯁꯟꯗꯤ ꯃꯗꯨꯝ ꯑꯣꯏꯈ꯭ꯔꯗꯤ ꯑꯣꯏ ꯃꯟꯗꯤꯗ ꯂꯥꯛꯄꯗꯤ ꯂꯥꯛꯑꯦ ꯑꯗꯨꯕꯨ ꯃꯗꯤꯔ ꯂꯑ ꯑꯗꯨꯕꯨ ꯃꯥꯔꯆ ꯑꯦꯄ꯭ꯔꯤꯜ ꯃ ꯃꯦ ꯃꯦ ꯃꯦꯒꯤ ꯊꯥꯗꯨꯗꯤ ꯃꯦꯒꯤ ꯊꯥꯗꯨꯗꯤ ꯗꯦꯠ ꯇ꯭ꯋꯦꯟꯇꯤ ꯑꯩꯠ ꯒ ꯃꯗꯨꯒꯤ ꯆꯒ꯭ꯔꯅꯤꯗꯨ
ꯑꯗꯨꯝ ꯐꯥꯏꯅ ꯍꯧꯖꯤꯛꯀꯥꯟꯒꯤ ꯁꯤꯇꯝꯁꯦ ꯌꯥꯗ꯭ꯔꯦꯅꯦ ꯑꯗꯨ ꯃꯤ ꯃꯤ ꯃꯤ ꯑꯗꯨ ꯊꯛ ꯑꯗꯨ ꯆꯦꯟꯖꯣꯕꯂꯦꯝ ꯂꯩ ꯀꯣ
ꯎꯝ
ꯝ ꯆꯦꯟ ꯆꯦꯟꯕꯗ ꯃꯁꯨ ꯊꯣꯛꯄ ꯅꯅ
ꯑꯗꯨ ꯈꯔꯤ ꯃꯤꯔꯦꯒ ꯆꯤꯟꯕꯔꯣ ꯃꯣꯏ ꯅꯅꯨꯡꯉꯥꯏ ꯇ ꯄ ꯆ ꯄ ꯆ ꯅꯅꯨꯡꯉꯥꯏꯦ ꯈꯔꯤ ꯆ ꯃꯤꯔꯣ
ꯃꯣꯏ ꯑꯦꯛꯁꯀ꯭ꯌꯨꯖꯇꯅꯨꯛ ꯅꯣꯏ ꯆꯠꯈꯠꯔꯤ ꯃꯤ ꯅꯣꯏꯕꯨ ꯀꯔꯥ ꯑꯣꯏꯕ ꯄꯦꯁꯇꯣꯅꯤ ꯑꯩꯈꯣꯏꯁꯨ ꯃꯤꯅꯕꯨꯣꯏ ꯊꯤꯕ ꯃꯇꯝ ꯆꯪꯉꯦꯗꯣꯏꯅꯤꯅꯦ ꯃꯣꯏ ꯑꯦꯛꯁꯀꯌꯨꯁ ꯅ ꯑꯃꯨ ꯀꯣ
ꯊꯕꯛ ꯁꯨꯕꯗ ꯀꯣꯟꯇ꯭ꯔꯦꯛꯇ ꯁꯨꯗꯕꯅꯤꯅ ꯑꯩꯈꯣꯏ ꯆꯠꯅꯤꯡꯕ ꯃꯇꯝꯝꯗ ꯆꯠꯄꯗꯤ ꯌꯥꯏꯅꯤ
ꯁꯤꯗꯁꯨ ꯀꯣꯟꯇꯦꯛ ꯇꯧꯅꯤ ꯁꯤꯗꯁꯨ ꯆꯀ ꯍꯥꯏꯗꯤ ꯋꯥꯟ ꯃꯟ ꯋꯥꯟ ꯃꯟ ꯍꯥꯏꯗꯣ ꯕꯤꯐꯣꯔꯣꯔ ꯆꯂꯦꯇꯁ ꯌꯦꯗ ꯅꯠꯇ꯭ꯔꯗꯤꯦ
ꯑꯗꯨ ꯈꯅꯥꯟꯗ ꯑꯃ ꯄꯥꯏꯅ ꯆꯥꯄꯤꯅꯤ ꯍꯦꯗ
ꯎꯝ ꯄꯪꯈꯖ ꯌꯥ ꯌꯥꯝ ꯈꯗ
ꯃꯤꯃꯤꯛ ꯭ꯂꯤꯟꯗꯗꯦꯡꯔꯤ ꯃꯥꯡ꯭ꯔꯕꯥꯟ ꯍꯥꯏꯥꯏꯅꯤ ꯎꯝ
ꯔꯝꯗ ꯌꯥꯎꯔꯤ ꯈ
ꯉꯔꯥꯡꯁꯨꯏ ꯗꯨꯀꯥꯟ ꯊꯣꯛꯀꯦꯔ ꯍꯥꯏꯔꯝꯃꯒ ꯆꯠ ꯊꯤꯔ ꯑꯥ ꯆꯈꯅꯤ ꯌꯂꯣ ꯅ
ꯃꯆꯥ ꯃ ꯂꯩ ꯂꯩꯔꯛꯍ ꯂꯑꯦꯥꯏꯦ ꯉꯥꯏꯍꯥꯛ ꯇꯨꯝꯊꯣꯛꯀꯦꯗꯨꯒ
ꯑꯣ ꯃꯄꯥꯟ ꯊꯣꯛꯇ ꯌꯃ ꯃꯅꯨꯡ ꯂꯩꯔꯁꯨ ꯋꯥꯕꯗꯤ ꯋꯥꯏꯦꯀꯣ ꯔꯦꯁ ꯇꯧꯕ ꯉꯝꯗꯕ ꯌꯥꯝ ꯔꯦꯁ ꯔꯦꯁ ꯇꯧꯔꯒ
ꯃ ꯁꯤꯗ ꯅ ꯊꯕ ꯇꯧꯈ꯭ꯔꯥꯏꯩ ꯏꯗ ꯄ ꯂꯩ ꯍ ꯅꯅꯥ ꯐꯝꯗ
ꯁꯨꯤꯟ ꯊꯥ ꯁꯜꯂꯉꯥꯛꯁꯨ
ꯑꯗꯨꯗꯨ ꯍꯥꯏ ꯍ ꯍꯥꯏꯅ ꯍꯔꯦ ꯅꯨꯡꯉꯥꯏꯖꯦ ꯅꯨꯡꯉꯥꯏꯗꯨ ꯍꯥꯏꯅꯗꯧꯔ ꯂꯩꯁꯨ ꯄꯣꯠꯆꯕ
ꯊꯅꯉꯥꯏꯅꯦ ꯑꯅꯄꯤꯗ ꯉ ꯌꯊꯄ ꯆꯅꯦꯦ ꯈꯥꯏꯔꯦ ꯋꯥꯅꯤ ꯎꯝ ꯆꯠ ꯆꯠ ꯑꯣꯏꯗꯕ ꯉꯥꯡ ꯂꯩꯕ ꯃꯣꯏꯗ ꯂꯥꯎꯔꯦ ꯅ ꯇꯦꯁꯤꯅ ꯏꯗꯋꯥꯏ ꯃꯣꯟꯅꯤ ꯍꯥꯏꯅꯨꯀꯣ ꯥꯏꯅ ꯍꯥꯏꯔꯃꯨ
ꯑꯕꯤꯅꯦ
ꯕ ꯍꯥꯏ ꯀꯨ
ꯅꯪ ꯀꯨꯝꯃꯜ ꯂꯣꯏꯗ ꯑꯗꯨꯗꯗꯤ ꯑꯩ ꯑꯣꯄꯣꯔꯆꯨꯅꯤꯇꯤ ꯐꯪꯗ꯭ꯔꯦꯅꯤ
ꯎꯁ ꯀꯥꯗꯦꯕꯅ ꯍꯧꯁ ꯐꯪꯕ ꯂꯣꯏꯕ ꯀꯥꯟꯅꯤ ꯍꯥꯏꯒꯦꯁꯨ ꯍꯥꯏ ꯑꯗꯨꯕꯨ ꯕꯤꯐꯣꯔ ꯗꯦꯗꯤ ꯍꯥꯏꯅꯨꯕ
ꯑꯕꯤꯅꯤꯗ
ꯍꯗꯤ ꯂꯗꯎꯥꯎꯟꯇ ꯄ ꯐꯦꯖꯥ ꯑꯣꯏꯒ ꯄꯕ ꯀꯁꯨ ꯃꯩꯆꯦꯗꯨꯁꯨ ꯌꯥꯗꯕ ꯃꯥꯂꯦꯝꯂꯗꯨ ꯃꯥꯏꯅ ꯄꯥꯡꯦꯤꯗꯤ ꯀꯣꯗ ꯍꯦ ꯄ ꯆ ꯆꯄꯥꯎꯁꯤ ꯅ
ꯀꯅꯥꯅ ꯀꯅꯥ ꯃꯥꯁꯤꯦ ꯔꯣꯕ
ꯂꯉꯝ ꯆꯠ ꯄꯤꯗꯉꯣꯟ ꯇ
ꯃꯃꯤꯡ ꯐꯕ ꯍꯪꯕꯤꯔꯒ ꯃꯃꯤꯡ ꯐꯕ ꯍꯥꯏꯔꯛꯇꯣꯏꯅꯦ ꯚꯥꯏ
ꯃꯔ
ꯎꯣꯏ
ꯃ ꯃꯤ ꯇꯥꯔ ꯂꯅꯤꯅꯣ ꯅꯃ
ꯅꯪꯕꯨꯨ ꯍꯥꯡꯉꯣꯁꯨꯅꯤꯗ ꯃꯕꯔꯣꯏꯗꯨ
ꯈꯔꯦ ꯀ ꯃꯖꯖꯖ ꯉꯥꯡꯦ ꯀ ꯃ ꯀꯥꯏꯕꯁꯒꯁꯤ ꯃꯗ
ꯑ ꯃꯥꯏ ꯃꯁꯥ ꯌꯦꯡꯒꯦꯅ ꯏꯟꯁꯇꯥꯒ꯭ꯔꯥꯝ ꯍꯥꯡꯉꯦ ꯑ ꯆꯦꯛ ꯇꯗ ꯃꯤ ꯄꯣꯐꯥꯏꯜꯁꯨ ꯄꯣꯁ ꯂꯩ ꯄꯣꯐꯜ ꯄ ꯄꯨ꯭ꯂ ꯅ
ꯏ ꯃꯥꯏ ꯅꯝꯕꯝꯕꯔ ꯁꯦꯠ ꯊꯗ ꯃꯥꯏ ꯁꯤꯐ ꯇꯧꯗꯦ ꯁꯤꯐ ꯇꯧꯗꯦ ꯉ꯭ꯔ ꯃ ꯐꯣꯇꯣ ꯊꯥꯛꯀꯄꯒꯨꯝ ꯇꯧꯅꯦ ꯕꯤꯗꯤꯑꯣ ꯑꯃ ꯍꯥꯏꯗꯁꯨ ꯐꯤꯜꯗ ꯌꯥꯎꯕꯅꯦꯗꯤ
ꯎꯝ
ꯌꯦꯡ꯭ꯔ ꯍꯦ ꯏ ꯁꯀꯟꯁꯨꯣ ꯀꯥꯄꯤꯦ ꯊꯔꯛꯦ
ꯑꯔꯥꯎꯅꯗ
ꯁꯤꯗꯔ ꯍꯥꯞꯅꯤ ꯂꯈꯥꯡꯒ ꯏꯗ ꯁꯤꯗ ꯍꯥꯄꯗꯤ ꯌꯥꯝ ꯇꯣꯉꯔ ꯁꯗ ꯊꯦꯡꯅꯕ ꯀꯥꯟꯅꯦ ꯄꯁ ꯄꯟꯇꯗꯗ ꯃꯨꯒ ꯁꯕ ꯀꯁꯨ ꯃꯗꯦ ꯗꯨꯀꯥꯟꯗꯤ ꯐꯪꯉꯅꯤ ꯐꯪꯈ꯭ꯔꯦ
ꯗꯨꯀꯥꯟ ꯃ ꯄꯨꯨꯔꯇꯦ ꯑꯝꯜ ꯊꯤꯟꯃꯤꯤꯟꯕꯔ ꯋꯥꯖ
ꯑꯁ ꯍꯣꯏ ꯑꯗꯨꯝ ꯄꯨꯡ ꯕꯥꯔꯥꯎ ꯃꯐꯥꯎꯗ ꯑꯗꯨꯝ ꯍꯥꯡꯕꯣꯗ꯭ꯔ ꯅꯍ ꯅꯨꯡꯗꯥꯡ ꯂ ꯊꯣꯛꯄꯗꯨꯗꯤ ꯆꯪ ꯃꯥꯅꯦꯕ
ꯑꯩ ꯄꯨꯡ ꯁꯨꯝꯃꯗ꯭ꯔꯥ ꯄꯨꯡ ꯑꯃꯥꯏ ꯇꯥꯏꯒꯗꯧꯔ ꯍꯜꯂꯛꯄꯅꯦ ꯉꯁꯤꯗ ꯑꯃꯨꯛ ꯗꯨꯀꯥꯟ ꯍꯥꯡꯈꯤꯦ ꯑꯣ ꯇ ꯀ ꯐ ꯀꯕ
ꯔꯗ ꯇꯥꯒꯦ ꯇꯥꯒꯦꯗ ꯍꯕꯤ
ꯍꯥ
ꯇꯥꯒꯦ ꯇꯥꯒꯦ ꯇꯥꯉꯗꯦꯕꯤꯔꯅ
ꯎ
ꯎꯝ
ꯁꯠ ꯅꯥꯏꯃꯨꯈꯣꯟꯁꯨ ꯑꯗꯨꯃꯥꯏꯅ ꯇꯧꯔꯦꯗꯣꯏ ꯇꯥꯎꯕꯒꯨꯝ ꯇꯥꯗꯕꯒꯨꯝ ꯇꯧꯔ ꯅꯅꯥꯏꯃꯨꯈꯣꯟꯁꯨ
ꯍꯨꯏꯗꯣꯡꯔ ꯍꯨꯏꯗꯣꯡ
ꯁꯤ ꯑꯁ ꯑꯩꯈꯣꯏ ꯂꯩꯕ ꯃꯐꯝꯗꯨ ꯐꯦꯛꯇꯔꯤ ꯃꯅꯥꯛ ꯂꯩꯒꯦꯀꯣ ꯃꯅꯝꯗꯤ ꯌꯥꯗꯦꯀꯣ ꯚꯥꯏ ꯑꯩꯣꯏꯃꯥꯡꯗ ꯆꯇꯔꯦꯠ ꯆꯩꯇ꯭ꯔꯦꯠ ꯆ ꯃ ꯂꯩ ꯂꯧ ꯑꯗꯨꯣꯏ ꯃꯅ ꯀꯔꯤ ꯀꯔꯤ ꯃ ꯆꯣꯏꯅꯤ ꯔꯤ ꯐ
ꯁꯔꯒꯤ ꯐꯦꯛꯇꯣꯔꯤꯔꯣ
ꯈꯪꯗꯦ ꯀꯔꯤꯔꯗꯤ ꯈꯪꯗꯦ ꯑꯗꯨꯕꯨ ꯃꯅꯝ ꯂꯥꯛꯏꯕ ꯍꯦꯛꯇ ꯀꯔꯤ ꯀꯔꯤ ꯃꯅꯝ ꯈꯪꯗꯦ ꯄꯨꯔꯥ ꯀꯩꯅꯣ ꯌꯦꯟꯕꯨ ꯏꯁꯤꯡ ꯍꯥꯞꯄꯤꯕ ꯀꯥꯟꯗ ꯃꯔꯝ ꯊꯣꯏꯅ
ꯎꯝ
ꯃꯣꯏ ꯁꯃꯀꯦ ꯇꯧ ꯀꯥꯟꯗꯣꯏ ꯃꯅꯝ ꯂꯥꯎ ꯎꯨꯝꯗꯣꯏꯅꯣ ꯀꯩꯝ ꯆꯣꯛꯕꯅꯣ
ꯑꯗꯨ ꯐꯛꯇꯔꯤ ꯑꯣꯏ ꯆꯂ ꯔꯔꯤꯁꯔꯆꯔꯂ ꯁꯤꯀ꯭ꯌꯇ ꯇꯧꯔꯗ ꯅꯅꯟꯅꯨ ꯄꯔꯃꯅꯦꯦꯟ ꯣꯕ ꯇꯈ꯭ꯔꯣ ꯑꯗꯨꯤ ꯀꯧꯁꯨꯣ ꯀꯔꯣ ꯍ꯭ꯔꯣ
ꯐꯁ ꯆꯟꯗꯣꯏꯦ ꯑꯗꯨꯏꯗꯨꯅ ꯊꯥꯎꯗꯤ ꯐꯥꯕꯅꯤꯕꯨ ꯑꯩꯈꯣꯏꯅ ꯊꯥꯗꯣꯛꯄꯗꯣ ꯁꯣꯏꯗꯤ ꯁꯣꯏꯔꯅꯤꯉ
ꯀꯨꯏꯅꯤ ꯇꯧꯔ ꯍꯥꯏꯈ꯭ꯔꯗꯤ ꯌꯥꯝ ꯋꯥꯕ ꯊꯛꯇꯗꯤ ꯑꯣꯏꯔ ꯍꯥꯏꯈꯔꯦ ꯁꯗ
ꯍ ꯑꯣꯗꯤ ꯐꯝꯃꯜꯂꯦ ꯄꯪꯉ ꯇꯧꯗꯨ ꯀꯩꯅꯣ ꯆꯞ ꯃꯥꯟꯅꯩ ꯁꯤꯁꯨ
ꯑꯩꯈꯣꯏ ꯆꯠꯊꯕ ꯍꯦꯛꯨ ꯍ ꯁꯂꯨꯁꯨ ꯈ ꯍꯟꯅꯤꯡꯒ ꯄꯤꯒꯦ ꯍꯥꯏꯔ ꯂꯩ ꯋꯥꯅꯤ ꯑꯃꯨꯛ
ꯃꯗꯤ ꯀꯌꯥꯅꯁꯨ ꯀꯨꯟꯟꯅꯔ
ꯇ꯭ꯋꯦꯟꯇꯤ ꯇ ꯑ ꯇꯨ ꯃꯅꯤ ꯑꯗꯨ ꯄꯤ ꯑꯦꯐ ꯃꯔ ꯀꯛꯀꯔ ꯄꯅꯦꯗ
ꯑꯗꯨ ꯅꯪꯁꯨ ꯅꯪꯏ ꯄꯤ ꯑꯦꯐ ꯂꯩꯔꯝꯅꯤꯅ
ꯑꯣꯏꯗꯗ
ꯑꯦꯀꯥꯎꯟ ꯄꯤ ꯑꯦꯐ ꯄꯤ ꯑꯦꯐ ꯅꯝꯕꯔ ꯌꯨ ꯑꯦ ꯑꯦꯟ ꯅꯝꯕꯔ ꯃꯅꯤꯡ ꯃꯈꯛ ꯈꯪꯕ꯭ꯔꯣ
ꯍꯣꯏꯗ ꯣꯏ ꯑꯩ ꯑꯩꯗ ꯀꯔꯅꯤ ꯌꯥꯗ ꯐꯇꯦ ꯀꯔꯅ
ꯃꯦꯆ ꯊꯣꯛꯗꯕ꯭ꯔꯣ
ꯎꯝ ꯑꯩꯒ ꯑꯗꯨꯒꯤꯗ ꯅꯝꯕꯔꯗꯨꯣ ꯇꯣꯉ ꯍꯥꯞꯄꯤꯈ꯭ꯔ ꯑꯩ ꯑꯗꯨꯒꯤ ꯄ ꯄꯤꯡ ꯂꯥꯛꯇꯔꯥ ꯂꯩꯕ ꯑꯩꯉꯣꯟꯗ
ꯑꯗꯨ ꯑꯗꯨ ꯑꯗ ꯑꯗ ꯆꯦꯟꯖ ꯆꯪꯉꯥꯏꯁꯨ ꯑꯣꯏꯁꯤ ꯁꯤ ꯃꯄꯥꯟꯂꯣꯝꯗꯤ ꯌꯥꯔꯣꯏ ꯑꯩꯈꯣꯏ ꯑ ꯁꯦꯝꯕ ꯃꯝꯗꯤ ꯆꯦꯟꯖ ꯇꯧꯒꯗꯧꯅꯦ ꯁꯤꯅꯤꯗꯨꯣ ꯃꯅꯤ ꯄꯨꯨꯔꯆ ꯀꯗꯧꯅꯤꯁꯤꯅꯤꯣ
ꯅꯅ ꯑꯙꯔ ꯀꯔꯠ ꯅꯝꯕꯔ ꯃ ꯃ ꯆꯦꯟꯖ ꯆꯥꯎꯗꯦ ꯅꯪ ꯅꯪ ꯎ ꯣ
꯭ꯔ
ꯑꯩꯒꯤ ꯄꯤ ꯑꯦꯐꯇ ꯂꯤꯁꯤꯡ ꯑꯍꯨꯝ ꯂꯩꯕꯗ ꯅꯦꯛꯁ ꯇꯥꯏꯝꯁꯨ ꯂꯧꯊꯣꯛꯄ ꯇꯥꯔꯦꯅ
ꯅꯗꯨ ꯊꯥꯒꯦꯁꯨꯕ ꯑꯗꯨꯗ
ꯊꯅꯤ ꯍꯥ ꯑꯗꯨꯅꯦꯕ ꯊꯥꯅꯤ ꯂꯤꯁꯤꯡ ꯑꯅꯤ ꯃꯔꯤ ꯆꯪꯉꯝꯒꯅꯦꯕ ꯑꯗꯨꯅꯤ ꯑꯗꯨ ꯂꯩ ꯑꯩꯈꯣꯏꯗꯤ ꯊꯥꯅꯤ ꯑꯗꯨꯒꯤ ꯃꯣꯏꯗꯤ ꯃꯣꯏ ꯁꯔ ꯐꯪꯕ ꯃꯇꯝꯗ ꯃꯣꯏ ꯐꯦꯃꯤꯂꯤ ꯂꯣꯏꯅ ꯊꯥꯒ꯭ꯔꯅꯤ ꯃꯣꯏꯗꯤ ꯄꯦꯕꯗꯨ ꯉ ꯆꯦ ꯝꯕꯗꯤꯦ
ꯇꯣꯂꯣꯞ ꯐꯪꯈ꯭ꯔꯅꯤ ꯇꯗꯥꯔꯥꯒꯤꯅ ꯃꯈꯩ ꯊꯥꯈ꯭ꯔꯅꯤ ꯑꯗꯨꯒ ꯄꯦꯛꯄꯗꯧꯅ ꯊꯣꯛꯂꯛꯑ ꯑꯗꯨꯅ ꯁꯤꯖꯤꯟꯅꯔꯅꯤ
ꯀꯥꯎꯅꯒꯣ ꯏ ꯃꯁꯥꯏꯗ
ꯃꯁꯄꯔ ꯐ꯭ꯂꯞ ꯆꯈ꯭ꯔꯦꯁꯦ ꯃꯥꯥꯟꯁ ꯍꯥꯏꯗꯗ